ꯅꯨꯡꯉꯥꯏꯔꯤꯕ꯭ꯔꯣ
ꯅꯨꯡꯉꯥꯏꯔꯤꯌꯦꯗ
ꯌꯨꯝꯗ ꯂꯥꯛꯑꯦ ꯍꯥꯏꯕ ꯅꯠꯇ꯭ꯔꯣ
ꯂꯥꯛꯈ꯭ꯔꯦ ꯌꯨꯝꯗ ꯂꯩꯌꯦ
ꯀꯩ ꯍꯥꯏꯕꯅꯣ
ꯅꯪꯈꯣꯜ ꯅꯣꯏꯒꯤ ꯅꯪ ꯅꯪꯒꯤ ꯈꯨ ꯅꯪꯒꯤ ꯅꯈꯣꯟꯗꯨ ꯌꯥꯝ ꯂꯥꯞꯅ ꯇꯥꯕ
ꯑꯣ ꯅꯪꯒꯤ ꯕꯨꯂꯨꯝꯗꯣ ꯀꯩꯅꯣ ꯇꯧꯗꯕꯩ ꯑꯣꯏꯔꯝꯅꯤ ꯐꯨꯜꯇ ꯍꯥꯞ ꯇꯕꯩ ꯑꯣꯏꯔꯝꯅꯤ
ꯕꯣꯂꯨꯝꯗꯤ ꯐꯨꯜꯗꯅꯤ
ꯎꯍꯨꯝ
ꯑꯣ ꯌꯥꯔꯦ ꯌꯥꯔꯦ ꯍꯧꯖꯤꯛꯇꯤ ꯀ꯭ꯔꯤ ꯍꯦꯟꯖꯥꯡ ꯆꯥꯒꯦ ꯇꯨꯝꯃꯦ
ꯉꯜꯂꯤꯍꯦ
ꯎꯝ ꯃꯩ ꯃꯩꯇꯤ ꯂꯀꯑꯦꯀꯣ ꯑꯗꯨ ꯅꯣꯡ ꯆꯨꯕꯒꯤꯀꯣ ꯇꯜꯂꯦꯕ ꯃꯄꯥꯟ ꯊꯣꯛꯅꯤꯡꯉꯦ
ꯑꯦ ꯅꯣꯡ ꯆꯨꯗꯦ ꯅꯣꯡ ꯆꯨꯗꯦ ꯍꯧꯖꯤꯛꯇꯣ ꯑꯦ ꯍꯧꯖꯤꯛ ꯍꯧꯖꯤꯛ ꯅꯣꯡ ꯆꯨꯗ꯭ꯔꯦ ꯍꯥꯏꯕ ꯑꯩꯈꯣꯏ ꯑꯩꯈꯣꯏ ꯌꯨꯝꯗꯗꯤ ꯅꯣꯡ ꯆꯨꯠꯇꯕꯒꯤ ꯃꯄꯥꯟꯗ ꯂꯦꯞꯂꯒ ꯔꯩꯌꯦ ꯑꯩꯗꯤ
ꯀꯩꯒꯤ ꯀꯔꯤ ꯌꯦꯡꯕꯅꯣ
ꯀꯩꯁꯨꯨ ꯎꯗꯗꯣ ꯃꯝꯃꯦ
ꯑꯩ ꯂꯥꯛꯑꯣꯔꯣ
ꯑꯩꯒꯤ ꯍꯨꯏꯁꯨ ꯂꯩꯌꯦ ꯑꯩꯒꯤ ꯄꯄꯤꯁꯨ ꯂꯩ
ꯅꯪꯒꯤ ꯅꯪꯉꯤ ꯍꯨꯏ ꯅꯪꯒꯤ ꯍꯨꯏ ꯌꯥꯝ ꯐꯠꯇꯕ ꯍꯨꯏꯗꯣ
ꯃꯤꯒꯤ ꯍꯨꯏ ꯑꯗꯨ ꯑꯗꯨꯒꯨꯝꯕ ꯍꯥꯏꯒꯅꯨꯗ
ꯑꯁꯦꯡꯕꯅꯦ ꯍꯥꯏꯕꯅꯦ
ꯎꯝ
ꯑꯩ ꯎꯔꯒ ꯀꯤꯔꯝꯒꯅꯤ
ꯍꯥ ꯅꯣꯛꯅꯤꯡꯉꯦ ꯀꯩ ꯃꯊꯦꯜ ꯇꯧꯒꯦ ꯉꯁꯤꯗꯤ ꯅꯣꯏ
ꯉꯁꯤꯁꯦ ꯑꯩꯈꯣꯏ ꯆꯝꯊꯣꯡ ꯑꯃ ꯆꯠꯇꯅꯤ ꯑꯃ
ꯍꯥꯎꯕ꯭ꯔꯣ
ꯍꯥꯎꯋꯦꯗ ꯍꯥꯎꯔꯁꯨ ꯑꯩꯗꯤ ꯆꯥꯛ ꯌꯥꯝ ꯆꯥꯗꯦ ꯗꯥꯢꯇꯤꯡ ꯈꯔ ꯇꯧꯕꯒꯤꯀꯣ
ꯍꯥꯍꯥꯍꯥ ꯑꯍ ꯑꯁ ꯑꯩ ꯑꯩ ꯌꯨꯝ ꯂꯥꯛꯑꯒ ꯀꯣ ꯑꯩꯒꯤ ꯑꯕꯣꯛꯅ ꯑꯥ ꯉꯁꯥꯏ ꯑꯥ ꯏꯆꯦ ꯈꯣꯏꯗ ꯂꯑ ꯂꯥꯛꯑꯀꯥꯟꯗ ꯑꯁ
ꯀꯪꯉꯦ ꯍꯥꯏꯌꯦ ꯑꯩꯕꯨ ꯑꯍꯍꯍ
ꯌꯥꯝ ꯍꯔꯥꯎꯔꯗ
ꯍꯔꯥꯎꯗ꯭ꯔꯗꯤ ꯍꯍ ꯑꯩꯗꯤ ꯀꯥꯡꯕꯗꯨ ꯊꯤꯕꯅꯦꯕ ꯅꯣꯏꯕꯗꯨꯅ ꯈꯔ ꯐꯕꯅꯦꯕ
ꯎꯝ ꯑꯗꯨꯅꯦ ꯅꯣꯏꯌꯣ
ꯑꯩꯅ ꯍꯤꯟꯖꯥꯡ ꯍꯥꯎꯇꯕꯒꯤ ꯆꯥꯛ ꯆꯥꯗꯕꯒꯤꯅꯦ ꯑꯕꯣꯛ ꯍꯥꯏꯕꯅꯦ ꯑꯩꯅ ꯍꯝꯍꯝ ꯍꯍ
ꯋꯥꯈꯜ ꯂꯩꯕꯩ ꯑꯣꯏꯔꯝ
ꯑꯩ ꯑꯩꯗꯤꯀꯣ ꯑꯗꯨꯗ ꯑꯥ ꯔꯦꯟꯗ ꯂꯩꯔꯀꯥꯟꯗ ꯄ꯭ꯂꯦꯠꯇ ꯑꯃꯁꯨ ꯆꯥꯛ ꯆꯥꯗꯦ ꯑꯗꯨ ꯀꯩꯅꯣ ꯑꯝ ꯀꯔꯤ ꯍ ꯇꯦꯡꯀꯣ ꯑꯝ ꯑꯪ ꯀꯩꯅꯣ ꯑꯃ ꯑꯥ ꯄ꯭ꯂꯦꯠ ꯅꯠꯇꯕ ꯀꯣ ꯑꯗꯨꯗ ꯆꯥꯕꯅꯦꯕ ꯑꯗꯨꯒ ꯌꯨꯝꯗ ꯂꯥꯛꯑꯗꯤꯀꯣ ꯆꯥꯛ ꯑꯁ ꯉꯁꯤ ꯆꯥꯛ ꯌꯥꯝ ꯆꯥꯈ꯭ꯔꯦ
ꯋꯥꯈꯜ ꯅꯨꯡꯉꯥꯏꯗꯕꯩ ꯑꯣꯏꯔꯝꯅꯤ ꯅꯪꯗꯨ ꯏꯝꯐꯥꯜꯗ ꯂꯩꯕꯗꯨ
ꯀꯔꯤ ꯋꯥꯈꯜꯅꯣ
ꯅꯨꯄꯥꯁꯤꯡꯒꯤ ꯋꯥꯈꯜ ꯑꯣꯏꯔꯝꯒꯅꯤ
ꯀꯗꯥꯏꯗꯒꯤ
ꯅꯨꯄꯥꯁꯤꯡꯒꯤ ꯋꯥꯈꯜ ꯈꯜꯂꯒꯀꯣ ꯍ ꯅꯨꯡꯊꯤꯟ ꯑꯦ ꯅꯨꯡꯗꯥꯡꯗ ꯊꯦꯡ ꯊꯦꯡ ꯇꯨꯝꯔꯒ ꯍ
ꯑꯗꯨꯒꯨꯝ ꯇꯧꯗꯦꯗ ꯅꯪ ꯑꯣꯏꯔꯝꯅꯤ ꯑꯗꯨꯗꯤ ꯑꯩꯕꯨ ꯍꯥꯏꯔꯛꯑꯦ ꯅꯪꯅ ꯇꯧꯔꯒ ꯑꯩꯕꯨ ꯍꯥꯏꯔꯛꯑꯦ ꯑꯦꯛꯁꯄꯤꯔꯤꯌꯦꯟ ꯂꯩꯔꯒ ꯑꯦꯛꯁꯄꯤꯔꯤꯌꯦꯟꯁ ꯂꯩꯕꯒꯤꯅꯦꯅ ꯍꯥꯏꯔꯥꯎꯗꯣ ꯎꯕ꯭ꯔꯣꯅ ꯑꯍꯝꯍꯝ ꯀꯥꯏꯗ ꯎꯕ꯭ꯔꯣ
ꯑꯩ ꯑꯩ ꯈꯪꯉꯤꯕ ꯅꯪꯒꯤ ꯋꯥꯉꯥꯡ ꯁꯉꯥꯡꯗꯣ
ꯍꯥ ꯅꯣꯛꯅꯤꯡꯉꯦꯍꯦ
ꯅꯣꯏ ꯌꯨꯝꯗ ꯅꯦꯠꯋꯥꯔꯛ ꯅꯨꯡꯉꯥꯏꯕ꯭ꯔꯅꯦ
ꯅꯨꯡꯉꯥꯏꯌꯦ ꯍꯣꯏ
ꯐꯥꯏꯚ ꯖꯤ ꯐꯪꯕ꯭ꯔ ꯍꯧꯖꯤꯛ
ꯑꯦ ꯁꯤꯗꯗꯤ ꯐꯥꯏꯚ ꯖꯤ ꯐꯪꯗꯦꯗ ꯑꯗꯨꯀꯣ ꯑꯩꯒꯤꯗꯤ ꯑꯁꯤ ꯑꯥ ꯀꯩꯅꯣꯗ ꯑꯗꯨꯝ ꯐꯥꯏꯚ ꯖꯤ ꯐꯪꯕꯒꯤꯀꯣ ꯑꯩꯒꯤ ꯅꯦꯠꯋꯥꯛꯗꯣ ꯈꯔ ꯅꯨꯡꯉꯥꯏꯇꯦꯕ
ꯐꯪ ꯐꯪ ꯐꯪꯔꯒ ꯍꯧꯖꯤꯛ ꯂꯥꯛꯔꯒ ꯐꯣꯔꯖꯤ ꯈꯠꯇ ꯐꯪꯕꯒꯤꯀꯣ
ꯅꯣꯏ ꯅꯣꯏ ꯈꯨꯟꯒꯤ ꯇꯋꯔꯗ ꯑꯗꯨꯝ ꯑꯗꯨꯝ ꯆꯠꯂꯤꯀꯣ
ꯎꯝ ꯎꯝ ꯈꯪꯗꯦ ꯆꯠꯄꯒꯤ ꯑꯣꯏꯔꯝꯅꯦ ꯅꯦꯋꯥꯛ ꯂꯩꯕꯗꯣ ꯆꯠꯇ꯭ꯔꯗꯤ ꯑꯗꯨꯗ ꯆꯠꯇ꯭ꯔꯗꯤ ꯅꯦꯋꯥꯛ ꯐꯪꯑꯣꯏ ꯍꯣꯏ ꯑꯩꯒꯤ ꯌꯨꯝꯗ
ꯑꯣ ꯑꯣ ꯑꯗꯨꯅꯪ ꯕꯣꯗꯥ ꯁꯤꯝꯗꯨꯗꯤ ꯂꯩꯔꯤꯕ꯭ꯔꯥ
ꯕꯣꯗꯥ ꯁꯝꯗꯣ ꯎꯝ
ꯕꯣꯗꯗꯤ ꯅꯦꯠ ꯋꯥꯛ ꯐꯕ ꯃꯟꯂꯦꯕꯣ
ꯏꯟ ꯏꯟꯀꯝꯃꯤꯡꯗꯤ ꯑꯗꯨꯝ ꯂꯩꯌꯦꯀꯣ
ꯂꯩꯇꯦ
ꯏꯟꯀꯝꯃꯤꯡ ꯌꯥꯗꯕ꯭ꯔꯥ ꯔꯤꯆꯥꯔꯖ ꯇꯧꯗꯔꯗꯤ
ꯎꯝ ꯌꯥꯗꯔꯦ ꯅꯍꯥꯟꯗꯤ ꯌꯥꯎꯕꯅꯦ ꯑꯗꯣ ꯍꯧꯖꯤꯛꯀꯥꯟ ꯌꯥꯗ꯭ꯔꯦꯕ
ꯑꯍꯨ
ꯀꯩꯅꯣ
ꯉꯔꯥꯡ ꯐꯖꯅ ꯇꯨꯝꯗꯕꯒꯤꯀꯣ ꯉꯁꯤ ꯌꯥꯗ꯭ꯔꯦ ꯃꯤꯠꯁꯦ ꯅꯔꯦ ꯃꯤꯠ
ꯑꯩꯁꯨ ꯉꯔꯥꯡ ꯐꯖꯅ ꯇꯨꯝꯗꯦ
ꯀꯅꯥꯕꯨ ꯈꯟꯂꯒ ꯂꯩꯕꯔꯥ
ꯑ ꯑꯩꯈꯣꯏꯒꯤ ꯔꯨꯝꯗ ꯏꯊꯟꯅ ꯇꯨꯝ ꯇꯨꯝꯕꯒꯤꯔ ꯈꯪꯗꯦ ꯃꯊꯛꯇ ꯇꯦꯛ ꯇꯦꯛ ꯇꯧꯕꯒꯨꯝꯅ ꯀꯣ ꯑꯃ ꯀꯤꯕꯗꯤ ꯀꯤꯕꯒꯤ ꯅꯠꯇꯦ ꯊꯕ ꯑꯗꯨ ꯇꯦꯛꯇꯦ ꯑꯗꯨꯝ ꯇꯧꯔ ꯂꯩꯕ ꯑꯗꯨꯒ ꯇꯨꯝꯕ ꯁꯨꯌꯥ ꯌꯥꯗꯕꯅꯦ ꯅꯣꯡ ꯍꯣ ꯆꯨꯒꯗꯕ ꯃꯟꯂꯦꯕꯣ
ꯀꯅꯕꯨ ꯀꯤꯔꯒ ꯂꯩꯕꯔ ꯅꯪ
ꯃꯤ ꯑꯅꯤ ꯑꯅꯤ ꯇꯨꯝꯃꯒ ꯃꯤ ꯑꯃꯈꯛꯇ ꯇꯨꯝꯕꯁꯨ ꯅꯨꯡꯉꯥꯏꯇꯕꯅꯤ ꯑꯁꯦꯡꯕ
ꯅꯃꯥꯟꯅꯕꯤꯗꯣ ꯉꯁꯥꯏ ꯃꯦꯁꯦꯁ ꯊꯥꯔꯒ ꯎꯝ ꯃꯅꯥꯔꯦ ꯑꯩꯒꯤ ꯏꯃꯥꯅꯦꯕꯤꯗꯣ ꯌꯨꯝ ꯆꯠꯈꯔꯕꯅꯤꯀꯣ ꯀꯥꯢ ꯀꯔꯤ ꯀꯟꯅꯕꯗ ꯑꯩꯅ ꯃꯥꯖꯨ ꯎꯝ ꯀꯔꯤꯔꯥ ꯀꯣꯏꯕ ꯆꯠꯄ ꯃꯟꯂꯦꯕ ꯃꯗꯣ
ꯑꯣ
ꯅꯠꯇ꯭ꯔꯒ ꯊꯕꯛ ꯆꯠꯄ꯭ꯔꯥ ꯈꯪꯗꯦ ꯊꯕꯛ ꯑꯃ ꯂꯩꯔꯒ ꯆꯠꯄꯅꯦ ꯍꯥꯏꯕꯅꯦ ꯃꯥ ꯍꯥꯏꯕꯗꯤ ꯑꯗꯨꯅꯦ ꯅꯨꯡꯉꯥꯏꯔꯦꯅꯦ ꯀꯣꯏꯊꯔꯅꯦ ꯍꯥꯏꯌꯦꯕꯀꯣ ꯀꯣꯏꯕ ꯅꯠꯇꯦ ꯊꯕꯛ ꯂꯩꯕꯒꯤ ꯆꯠꯄꯅꯤ ꯍꯥꯏꯌꯦ
ꯀꯩꯅꯣ ꯏꯟꯇꯔꯚꯤꯌꯨꯒꯤ ꯆꯠꯂꯦ ꯍꯥꯏꯕꯅꯦ ꯑꯗꯣ ꯏꯟꯇꯔꯚꯤꯌꯨ ꯆꯠꯂꯨ ꯍꯜꯂꯛꯔꯒ ꯃꯣꯏꯒꯤ ꯃꯅꯥꯛ ꯅꯨꯄꯤꯒꯤ ꯑ ꯔꯦꯟꯗꯣꯥ ꯁꯥꯢ ꯁꯥꯕꯒꯤ ꯂꯩ ꯂꯩꯕ ꯑꯗꯨꯒꯤ ꯑꯗꯨ ꯊꯣꯛꯄꯅꯤ ꯍꯥꯏ ꯋꯥꯔ ꯁꯤꯃꯤꯇ꯭ꯔꯤꯗ ꯅꯣꯏ ꯅꯥꯍꯟ ꯀꯣꯏꯕꯗꯣ ꯅꯪꯒꯤ ꯅꯪꯒꯤ ꯒꯔꯜ ꯐ꯭ꯔꯦꯟꯒ ꯀꯣꯏꯕ ꯃꯐꯝꯗꯣ ꯃꯤꯁ ꯇꯧꯕꯔꯥ
ꯇꯧꯗꯦ ꯍꯦ ꯀꯗꯥꯢꯗꯒꯤ
ꯇꯧꯔꯝꯒꯅꯤ ꯐꯣꯇꯣ ꯎꯕꯤꯌꯦ ꯃꯐꯝꯗꯣ ꯎꯕꯒꯤ ꯎꯝꯍꯨꯝ
ꯀꯅꯥꯕꯨ ꯃꯤꯁ ꯇꯧꯒꯗꯣꯕ
ꯅꯪꯒꯤ ꯑꯦꯛꯇꯨ ꯅꯍꯥꯟ ꯅꯣꯏ ꯑꯗꯨꯗ ꯀꯣꯏꯕꯗꯣ ꯀꯣꯏꯔꯒ ꯐꯣꯇꯣ ꯀꯥꯞꯄ ꯗꯣ
ꯍꯨꯝ ꯀꯥꯞꯇꯦꯗ
ꯀꯞꯄꯅꯦ ꯄꯅꯔ ꯄꯅꯔ ꯆꯂꯒ ꯀꯥꯞꯄꯗꯣ
ꯅꯣꯢ ꯎꯕ꯭ꯔꯥꯅꯦ
ꯑꯥ ꯑ ꯁ꯭ꯇꯥꯇꯁꯇ ꯎꯕꯅꯦ ꯑꯩ ꯅꯍꯥꯟ ꯑꯗꯨ ꯀꯥꯎꯗꯦ ꯗꯦꯗ
ꯀꯣꯏꯕ ꯆꯠꯇꯦꯗ ꯇꯥꯕ꯭ꯔꯥ
ꯀꯩꯒꯤꯅꯣ ꯃꯤꯒꯤ ꯃꯈꯣꯟ ꯇꯥꯏꯌꯦ
ꯃꯤ ꯂꯛꯄꯒꯤ ꯑꯣꯢꯔꯝꯒꯅꯤ ꯎꯝ ꯍꯨ ꯎꯝ ꯍꯨꯝ ꯑꯩꯈꯣꯏ ꯍꯨꯏꯗꯣ ꯌꯥꯝ ꯅꯨꯡꯁꯤꯅꯤ ꯑꯩꯈꯣꯏꯒꯤ ꯏꯁꯀꯤꯞꯄꯔꯗꯣ ꯏꯁꯀꯤꯄꯔ ꯢꯁꯀꯤꯄꯔ ꯇꯥꯕ꯭ꯔꯣ
ꯑꯉꯛꯄꯅꯤꯍꯦ ꯃꯤꯕꯨ ꯋꯥꯔꯤ ꯁꯥꯔꯒ ꯃꯣꯏꯒꯤ ꯍꯨꯏꯕꯨ
ꯈꯣꯏ ꯍꯨꯏꯗꯣ ꯅꯨꯡꯁꯤꯗ꯭ꯔꯣ
ꯇꯨꯒꯖꯩ
ꯀꯅꯕꯣ
ꯅꯣꯏ ꯍꯨꯏꯕꯨ ꯇꯨꯀꯠ ꯆꯩꯌꯦ ꯍꯥꯏꯕꯀꯣ
ꯏꯁ ꯑꯩꯈꯣꯏ ꯍꯨꯏꯅꯤ ꯈ꯭ꯋꯥꯏꯗꯒꯤ ꯐꯕꯗꯣ
ꯅꯛꯅꯤꯌꯦꯍꯦ ꯀꯧꯔꯁꯨ ꯃꯥꯁꯨ ꯂꯥꯛꯇꯔꯒ ꯑꯗꯨ ꯅꯨꯡꯁꯤ ꯌꯥꯕꯔꯣ ꯍꯥ ꯍꯥ ꯍꯥ ꯑꯌꯣ
ꯍꯣꯏ ꯍꯩꯏꯗꯤꯀꯣ ꯑꯩꯈꯣꯏꯅ ꯀꯧꯔꯗꯤ ꯆꯠꯀꯅꯤ ꯀꯧꯗ꯭ꯔꯗꯤ ꯑꯗꯨꯝ ꯇꯨꯃꯤꯟ ꯂꯩꯔꯦ ꯑꯗꯣ ꯑꯩꯈꯣꯏꯅ ꯂꯥꯛꯑꯣ ꯂꯥꯎꯑꯣ ꯍꯥꯏꯅ ꯀꯧꯔꯗꯤ ꯆꯠꯀꯅꯤ ꯃꯥꯗꯤ
ꯂꯥꯛꯇꯕꯤꯅ ꯆꯠꯄ ꯍꯥ ꯍꯥ ꯌꯥꯏꯌꯦ ꯍꯥ ꯍꯥ ꯍꯥ ꯍꯥ
ꯗꯤꯁꯇꯔꯕ ꯇꯧ ꯃꯤꯅ ꯗꯤꯁꯇꯔꯕ ꯇꯧꯕꯩ ꯑꯣꯏꯔꯝꯒꯅꯤ
ꯏꯁ ꯃꯁꯤꯡ ꯌꯥꯝ ꯊꯤꯌꯦ ꯅꯣꯢꯒꯤ ꯍꯨꯢ
ꯃꯥꯗꯤ ꯃꯥꯗꯤ ꯃꯗꯤ ꯑꯍꯟ ꯑꯣꯏꯈ꯭ꯔꯕꯅꯤꯅꯀꯣ ꯑꯉꯥꯡꯒꯨꯝꯅ ꯂꯥꯛꯑꯣ ꯂꯥꯛꯑꯣ ꯍꯥꯏꯅ ꯂꯥꯎꯕꯗꯨ ꯃꯥꯗꯤ ꯄꯥꯝꯗꯕ ꯇꯨꯃꯤꯟꯅ ꯏꯪꯅ ꯇꯞꯅ ꯂꯩꯅꯤꯡ ꯃꯥꯜꯂꯦ ꯃꯥꯁꯦ
ꯅꯣꯛꯅꯤꯡꯉꯦꯍꯦ
ꯃꯤꯒ ꯆꯞ ꯃꯅꯕꯅꯦ ꯑꯩꯈꯣꯢ ꯍꯨꯢꯗꯣ
ꯑꯗꯨ ꯐꯔꯦꯅꯦ
ꯀꯤꯄꯔ ꯅꯣꯏ ꯍꯣꯏꯗꯤ ꯃꯤ ꯎꯔꯒ ꯂꯥꯎ ꯂꯥꯎ ꯂꯥꯎꯕꯗꯨ
ꯑꯗꯨꯅ ꯐꯩꯌꯦ
ꯍꯨꯏ ꯃꯥꯟꯅꯩꯗ ꯃꯤ ꯅꯨꯡꯁꯤꯗꯕꯅꯤꯗ ꯆꯩ ꯄꯤꯒꯔꯦ
ꯗꯣ ꯍꯨꯏ ꯀꯥꯋꯥ ꯀꯧꯕꯅꯦ ꯈꯪꯕ꯭ꯔꯥ
ꯅꯨꯡ ꯊꯥꯒꯗꯧꯅꯦ ꯑꯗꯨꯝꯕ ꯍꯨꯏꯗꯨꯗꯤ ꯅꯨꯡ ꯊꯔꯒ ꯐꯠꯖꯅ ꯌꯥꯝ ꯀꯟꯅ ꯊꯥꯗꯧꯕꯅꯤ ꯑꯗꯨ
ꯎꯁꯤꯠꯇꯕ
ꯍꯌꯦꯡꯗꯤ ꯀꯥꯏ ꯆꯠꯀꯅꯤ ꯐꯤ ꯁꯥꯒꯦꯔꯥ ꯀ꯭ꯔꯤ ꯇꯧꯒꯦꯔꯥ
ꯂꯥꯛꯄ ꯍꯦꯛꯗ ꯐꯤ ꯁꯥꯒꯦꯔꯥ ꯍꯥ ꯍꯪꯉꯛꯑꯦ ꯑꯉꯛꯄꯅꯤꯍꯦ
ꯅꯪ ꯐꯤꯁꯥꯅꯤꯡꯉꯥꯏ ꯂꯥꯛ
ꯍꯌꯦꯡꯃꯨꯛ ꯆꯠꯂꯅꯤ
ꯀꯗꯥꯏꯗ ꯐꯤ ꯁꯥꯅꯤꯡꯉꯥꯏ ꯌꯨꯝ ꯌꯨꯝ ꯂꯥꯛꯑꯒ ꯐꯤꯖꯨ ꯁꯥꯥꯗꯦ ꯇꯨꯝꯕ ꯆꯥꯕ ꯊꯛꯄ ꯂꯣꯏꯔꯦꯗꯅ
ꯑꯩ ꯒ꯭ꯌꯥꯁꯇꯣ ꯁꯦꯝꯅꯤꯡꯉꯥꯏ ꯂꯥꯛꯄꯅꯦ ꯂꯧꯅꯤꯡꯉꯥꯏ
ꯑꯗꯨ ꯂꯥꯛꯑꯣꯗꯅꯥ ꯁꯦꯝꯍꯟ ꯑꯦ ꯑꯩ ꯑꯩꯅ ꯄꯨꯕꯤꯒꯅꯤ ꯑꯗꯨ ꯑꯣꯏꯔꯗꯤ
ꯒ꯭ꯌꯥꯁꯁꯨ ꯄꯨꯒꯅꯤ ꯍꯥꯏꯕ꯭ꯔꯣ ꯒ꯭ꯌꯥꯁꯁꯨꯨ
ꯅꯠꯇꯦ ꯅ ꯅꯪ ꯅꯪ ꯄꯨꯒꯦ ꯍꯥꯏꯕꯅꯤ
ꯅꯠꯇꯦ ꯑꯩꯗꯣ ꯒ꯭ꯌꯥꯁ ꯄꯨ ꯎꯝ ꯀꯩꯅꯣ ꯂꯧꯅ ꯂꯧꯅꯥꯕ ꯆꯠꯀꯅꯦꯕ ꯑꯗꯨꯗꯣ ꯈꯜꯂꯤꯁꯨ ꯂꯩꯌꯦ ꯑꯗꯨ ꯒꯥ ꯀꯩꯅꯣ ꯔꯤꯐꯤꯜ ꯇꯧꯕꯁꯨ ꯑꯃꯨꯛ ꯄꯨꯔꯛꯀꯅꯤ ꯑꯥ ꯑꯗꯨꯗꯣ ꯅꯪ ꯄꯨꯕ ꯄꯨꯕꯤꯒꯦ ꯍꯥꯏꯕ꯭ꯔꯣ
ꯒꯦꯁꯇꯧꯗꯤ ꯑꯣꯛꯇꯣꯗ ꯄꯨꯔꯣ ꯑꯗꯨꯒ ꯑꯗꯨ ꯑꯗꯨꯒ ꯅꯪꯕꯨꯗꯤ ꯑꯩ ꯄꯨꯔꯦꯕ ꯕꯥꯏꯛꯇꯅ ꯑꯩꯒꯤ ꯕꯥꯏꯛꯇ ꯑꯩꯒꯤ ꯚꯥꯏꯛ ꯑꯩꯒꯤ ꯚꯥꯏꯛ ꯐꯝꯅꯤꯡ ꯐꯝꯅꯤꯡꯗ꯭ꯔꯣ
ꯅꯆꯤꯟ ꯊꯤꯕꯩ ꯋꯥ ꯍꯥꯏꯔꯛꯀꯅꯨꯗ ꯑꯗꯨꯗ ꯅꯍꯥꯟꯗ ꯊꯤꯟꯕꯤꯑꯣ ꯊꯤꯟꯕꯤꯗ꯭ꯔꯒ
ꯇꯨꯠ ꯑꯩꯅ ꯊꯤꯟꯕꯤꯒꯦ ꯍꯥꯏꯔꯒꯥ ꯀꯔꯤꯅꯣ ꯅꯪ ꯍꯥꯏꯕꯗꯥ ꯏꯃꯥꯟꯅꯕꯤꯁꯨ ꯆꯠꯀꯦ ꯍꯥꯏ ꯅꯣꯏ ꯅꯃꯥꯟꯅꯕꯤ ꯅꯣꯞꯊꯒ꯭ꯔꯦ ꯅꯣꯏ ꯌꯥꯝ ꯅꯣꯏꯔꯒꯀꯣ ꯀꯅꯥꯕꯨ ꯃꯤ ꯑꯍꯨꯝ ꯑꯍꯨꯝ ꯄꯨꯕ ꯏꯁ ꯃꯤ ꯎꯔꯗꯤ ꯅꯣꯛꯅ
ꯎꯝ ꯅꯣꯏꯒꯤ ꯋꯥ ꯍꯥꯏꯔꯛꯑꯦ ꯎꯍꯨꯝ ꯀꯩꯅꯣ ꯉꯥꯏꯈꯣꯀꯣ ꯉꯥꯏꯈꯣ ꯑꯥ ꯀꯩꯅꯣ ꯑꯥ ꯊꯝꯈꯤꯒꯦ